ꯍꯂꯣ
ꯍꯜꯂꯣ
ꯑꯥꯎ
ꯀꯩꯗꯧꯔꯤꯒꯦ
ꯇꯃ ꯈꯔꯦ
ꯅꯨꯡꯉꯥꯏꯌꯦꯅ ꯇꯨꯝꯕꯗꯤ
ꯑ ꯅꯪꯗꯤ
ꯑꯩꯗꯤ ꯊꯕꯛ ꯇꯧꯔꯤꯗ
ꯀꯩ ꯊꯕꯛꯅ
ꯏꯃꯨꯡ ꯁꯦꯡꯗꯣꯛꯂꯒ ꯂꯩꯌꯦꯦ
ꯑꯗꯨꯗꯅ ꯐꯥꯏꯅꯦ
ꯅꯣꯡ ꯆꯨꯃꯟꯕꯒꯤ ꯑꯩꯈꯣꯏꯗꯗꯤ ꯂꯩꯕ ꯌꯥꯗ꯭ꯔꯦ ꯌꯨꯝꯁꯨ ꯁꯦꯡꯗ꯭ꯔꯦ
ꯑꯣ ꯉꯁꯤꯔꯣ
ꯉꯁꯤꯁꯨ ꯉꯁꯤꯗꯤ ꯈꯔ ꯐꯩꯌꯦ ꯅꯣꯡ ꯆꯨꯕꯗꯤ ꯑꯗꯣ ꯍꯧꯖꯤꯛ ꯑꯃꯨꯛꯀ ꯆꯨꯕ ꯍꯧꯥꯎꯋꯦ ꯈꯤꯇꯪ ꯈꯤꯇꯪ
ꯐꯩꯅꯦ ꯅꯣꯡ ꯆꯨꯕꯅ ꯁꯤꯗꯗꯤ ꯑꯁ ꯁꯨꯐ ꯁꯨꯗꯦ
ꯑꯣ ꯏꯝꯐꯥꯜꯗꯔꯣ
ꯑꯣ ꯎ
ꯑꯁ ꯑꯩꯈꯣꯏꯗꯗꯤ ꯅꯣꯡ ꯆꯨꯃꯟꯕꯒꯤ ꯐꯤꯁꯨ ꯁꯨꯗ꯭ꯔꯦ ꯁꯨꯔꯁꯨ ꯀꯪꯗ꯭ꯔꯦ
ꯑꯁ ꯅꯨꯡꯁꯥꯒꯤ ꯁꯔꯨꯗꯤ ꯅꯣꯡ ꯆꯨꯕꯅ ꯐꯩ ꯑꯗ ꯁꯤꯗꯗꯤ ꯁꯥꯃꯟꯕꯒꯤ ꯂꯩꯕ ꯅꯨꯡꯉꯥꯏꯇꯦꯕ
ꯑꯗꯨꯕꯨ ꯑꯣꯏꯔꯝꯅꯤ ꯍꯣꯏ
ꯎꯝ ꯆꯥꯛ ꯆꯥꯔꯕꯣ
ꯆꯔꯦ
ꯀꯩ ꯃꯆ ꯇꯔꯒ
ꯇ ꯕꯤꯟꯁ ꯀ ꯁꯧꯒꯔꯤ ꯆꯥꯌꯦ
ꯑꯁ ꯌꯥꯝꯃꯅ ꯏꯅꯦ
ꯅꯪꯁꯨ ꯆꯥꯔꯕ꯭ꯔꯣ
ꯑꯥꯎ
ꯎꯝ ꯕꯤꯟꯁꯇꯣ ꯏꯝꯐꯥꯜꯒꯤ ꯑꯣꯏꯕꯒꯤ ꯍꯞꯇꯕ
ꯑꯩꯈꯣꯏ ꯆꯤꯡꯒꯤꯕꯨꯗꯤ ꯍꯥꯎꯋꯦꯕꯀꯣ ꯑꯗꯨꯒꯣ ꯏꯝꯐꯥꯜꯒꯤꯗꯤ ꯍꯥꯎꯇꯦ
ꯅꯪꯁꯨ ꯀꯥꯏꯗꯅ ꯂꯩꯕ꯭ꯔꯣ ꯑꯗꯨꯗꯨꯗꯤ ꯂꯩꯕ꯭ꯔꯥ
ꯇꯃꯦꯉꯣꯡꯗ ꯂꯩꯑꯌꯦ ꯍꯣꯏ
ꯑꯣ ꯌꯥꯝ ꯂꯥꯞꯅꯩꯌꯦꯅꯦ
ꯍꯣꯏ ꯂꯞꯄꯦ ꯑ
ꯅꯦꯠꯋꯥꯛꯇꯤ ꯅꯨꯡꯉꯥꯏꯕ꯭ꯔꯥ
ꯅꯦꯠꯋꯥꯛꯇꯤ ꯍꯣꯏ ꯅꯨꯡꯉꯥꯏꯌꯦ ꯐꯥꯏꯚꯖꯤ ꯐꯪꯕꯅꯤꯅꯀꯣ ꯍꯟꯗꯛꯇꯤ ꯇꯃꯦꯡꯂꯣꯡꯗꯁꯨ
ꯎꯝ
ꯅꯨꯡꯉꯥꯏꯌꯦ ꯅꯦꯠꯋꯔꯥꯛꯄꯨꯗꯤ ꯅꯨꯡꯉꯥꯏꯌꯦ ꯅꯣꯡ ꯆꯨꯔꯒ ꯏꯂꯦꯛꯇ꯭ꯔꯤꯛꯅ ꯔꯤꯒꯨꯂꯔ ꯑꯣꯏꯗꯕ ꯋꯥꯅꯦ
ꯑꯥ ꯑ
ꯑꯩꯈꯣꯏꯔꯣꯝꯗꯗꯤ ꯅꯣꯡ ꯆꯨꯃꯟꯕꯒꯤ ꯂꯦꯟꯁ꯭ꯂꯥꯏꯠ ꯉꯥꯛꯇ ꯑꯣꯏꯔꯦ
ꯑꯁ ꯀꯑꯦ ꯂꯦꯟꯁ ꯂꯥꯛꯗꯤ
ꯍꯣꯏ ꯃꯔꯛ ꯃꯔꯛ ꯂꯝꯕꯤ ꯃꯔꯛ ꯃꯔꯛ ꯀꯔꯛ ꯀꯔꯛꯇ ꯀꯣ ꯁ꯭ꯂꯥꯏ ꯇꯧꯔꯒ ꯂꯩꯔꯦ ꯅꯪꯗꯤ ꯀꯔꯤ ꯊꯕꯛ ꯇꯧꯕ ꯭ꯔꯣ ꯏꯝꯐꯥꯜꯗ ꯂꯩꯔꯒ
ꯊꯕꯛ ꯇꯧꯅꯦ ꯁ꯭ꯀꯨꯜ ꯒꯥꯔꯤꯅꯦ
ꯑꯣꯏꯕ꯭ꯔꯥ
ꯎꯝ
ꯀꯣꯂꯦꯖ ꯆꯠꯂꯤꯕ꯭ꯔꯥ
ꯁꯀꯦꯟꯗꯔꯤꯅꯤꯗ
ꯍ ꯁꯦꯃꯤꯁꯇꯔ ꯀꯌꯥ ꯑꯣꯏꯔꯦ ꯕꯤ ꯑꯦ ꯕꯤ ꯑꯦ ꯂꯣꯏꯔꯕꯣ
ꯂꯣꯏꯗꯦ ꯇꯨꯋꯦꯜꯐ ꯀꯥꯔꯔꯤꯅꯦ
ꯑꯣ
ꯃꯁꯤꯁꯤ ꯆꯠꯇꯕ
ꯍꯥꯥ
ꯉꯁꯤ ꯀ꯭ꯂꯥꯁ ꯆꯠꯇꯕ ꯑꯗꯨꯒꯤꯀꯣ ꯐ꯭ꯔꯤ ꯂꯩꯕ
ꯀꯗ
ꯅꯪꯗꯤ
ꯑꯩꯗꯤ ꯀꯣꯂꯦꯖ ꯀꯥꯗ꯭ꯔꯦ ꯑꯩꯗꯤ
ꯌꯨꯝ ꯄꯥꯔꯕꯣ
ꯄꯂꯦ
ꯑꯣ ꯆꯥ ꯀꯌꯥ ꯁꯨꯔꯦ
ꯑꯉꯥꯡ ꯑꯃ
ꯑꯣ
ꯌꯨꯝ ꯄꯥꯜꯂꯒ
ꯃꯦꯂꯣꯡꯗ ꯄꯥꯟꯕ
ꯏꯃ ꯄꯥꯟ ꯌꯨꯝ ꯄꯥꯜꯂꯒ ꯍꯩꯕꯒꯨꯝ ꯍꯩꯊꯕꯒꯨꯝ ꯇꯧꯔꯒ ꯂꯩꯔꯦ
ꯅꯪꯗꯤ ꯀꯔꯤꯈꯣꯣꯟꯗꯒꯤꯔꯥ
ꯑꯩ ꯑꯗꯨꯝ ꯍꯥꯏꯔꯒꯦꯗꯀꯣ
ꯑꯥ
ꯆꯦ ꯅꯝꯊꯟꯖꯥꯡ ꯈꯪꯕ꯭ꯔꯥ
ꯑꯣ ꯑꯣ ꯑꯗꯣ ꯏꯝꯐꯥꯜ ꯑꯦꯔꯤꯌꯥꯒꯤꯅꯦꯀꯣ
ꯑꯧ ꯏꯝꯐꯥꯜ ꯑꯦꯔꯤꯌꯥꯅꯦ
ꯑ
ꯑꯗꯨꯗ
ꯐ ꯈꯪ ꯄꯥꯎꯔꯔ ꯌꯥꯗꯤ ꯈꯥꯉꯗ
ꯎꯝ ꯑꯗꯨꯒ ꯑꯩ ꯁꯤꯗ ꯇꯔꯨꯡꯗ ꯑꯃꯨꯛ ꯂꯩꯕ ꯅꯥꯈ꯭ꯔꯁꯨꯀꯣ
ꯑꯥ
ꯀꯣꯆꯤꯡ ꯂꯧꯕꯗꯣ ꯐꯔꯛ ꯇꯥꯕ ꯑꯗꯨꯒꯤ ꯇꯔꯨꯡꯗ ꯑꯃꯨꯛ ꯂꯩꯕ
ꯑꯣ ꯐꯩꯅ
ꯊꯥꯡꯃꯩꯕꯟꯗ
ꯑꯥ ꯍꯥꯏꯌꯦ ꯑꯁꯨ ꯀꯔꯤ ꯇꯨ ꯊꯥꯎꯖꯟ ꯇ꯭ꯋꯦꯟꯇꯤ ꯇ ꯇꯨ ꯊꯥꯎꯟ ꯇ꯭ꯋꯦꯟꯇꯤ ꯇꯨꯒ ꯇ꯭ꯋꯦꯟꯇꯤ ꯊ꯭ꯔꯤꯗ ꯏꯝꯐꯥꯜꯒ ꯂꯩꯔꯝꯅꯦ
ꯑ
ꯑꯗꯨꯒ ꯍꯧꯖꯤꯛ ꯀꯨꯀꯤ ꯃꯩꯇꯩ ꯂꯥꯟ ꯍꯧꯥꯎꯋꯤꯅ
ꯎꯝ
ꯑꯗꯨ ꯃꯇꯝꯗꯒꯤ ꯍꯜꯂꯛꯈ꯭ꯔꯕ
ꯑꯣ ꯑꯁ ꯑꯗꯨ ꯃꯇꯝꯗꯗꯤ ꯌꯦꯡꯕ ꯅꯨꯡꯉꯥꯏꯍꯦ ꯑꯗꯣ ꯃꯤ ꯃꯌꯥꯝꯗꯣ ꯈꯣꯡꯅ ꯂꯥꯛꯄꯗꯣ ꯂꯣꯏ ꯎꯑꯦꯕ ꯁꯣꯔꯣꯛꯇ ꯂꯝꯕꯤ ꯃꯅꯥꯗ ꯂꯩꯕꯅꯤꯅ ꯑꯩꯈꯣꯏꯗꯤ ꯍꯥꯏꯋꯦꯗ ꯀꯩꯅꯣ ꯇꯧꯕꯅꯤꯅꯀꯣ
ꯎꯝ
ꯑꯩ ꯃꯤ ꯃꯌꯥꯝꯗꯣ ꯂꯣꯏꯔꯦ
ꯀꯤꯒꯦ ꯀꯤꯒꯦ ꯇꯧꯔꯣ ꯅꯣꯛꯅꯤꯡꯉꯁꯨ ꯈꯥꯎꯔꯝꯅꯤ
ꯑꯗꯨꯅꯦ ꯑꯩꯈꯣꯏꯅ ꯑꯩꯈꯣꯏ ꯏꯃꯥꯁꯤꯡꯅ ꯍꯥꯏꯌꯦ ꯑꯁ ꯆꯤꯡ ꯈꯣꯏꯁꯨ ꯃꯌꯨꯝꯗ ꯂꯩꯗꯕ ꯃꯥꯜꯂꯦ ꯑꯥ ꯑꯁꯤ ꯕꯖꯥꯔ ꯈꯛꯇ ꯂꯩꯕ ꯃꯥꯜꯂꯦꯅ ꯃꯤ ꯌꯥꯝꯗꯣ ꯈꯨꯌꯥꯝꯗꯣ
ꯎꯝ
ꯑꯩꯈꯣꯏ ꯈꯨꯟꯁꯤꯡꯅ ꯂꯥꯛꯄꯁꯤꯡꯗꯣ ꯆꯥꯒ ꯑꯗꯨꯝ ꯄꯤꯊꯛꯄꯅꯦ
ꯑꯣ
ꯂꯝꯕꯤꯗ ꯑꯗꯨꯝ ꯆꯠꯄꯁꯤꯡ ꯈꯣꯡꯅ ꯂꯥꯛꯄꯁꯤꯡꯗꯣ
ꯍꯥꯥ
ꯆꯥꯒ ꯑꯗꯨꯝ ꯄꯤꯊꯛꯄꯅꯦ
ꯈꯨꯟꯗꯛꯇꯤ ꯑꯩꯈꯣꯏꯒ ꯑꯣꯏꯔꯦ
ꯎꯝ
ꯑꯗꯨꯒꯤ ꯏꯝꯐꯥꯜ ꯂꯥꯛꯄꯁꯨ ꯌꯥꯗ꯭ꯔꯦ ꯏꯗꯦ ꯍ ꯍ
ꯑꯣꯔꯤꯖꯤꯅꯦꯜꯗꯤ ꯀꯗꯥꯏꯗꯒꯤꯔ
ꯑꯩ ꯁꯨꯔꯥꯝ ꯔꯥꯝꯗꯒꯤꯅꯦ ꯈꯨꯟ ꯈꯨꯟꯗꯤ ꯔꯝ ꯔꯥꯝ ꯀꯣ
ꯈꯪꯗꯗ
ꯐꯪꯉꯝꯃꯔꯣꯏ ꯇꯃꯦꯡꯂꯣꯡ ꯗꯤꯁꯇ꯭ꯔꯤꯛꯀꯤꯅꯦ
ꯎꯝ
ꯍꯪꯉꯝꯃꯔꯣꯏ ꯑꯗꯨ ꯑꯗꯨ ꯑꯣꯏꯔꯁꯨ ꯑꯗꯨꯝ ꯇꯃꯦꯡꯂꯣꯡꯗ ꯑꯗꯨꯝ ꯂꯩꯔꯤꯔꯥ
ꯎ ꯑꯉꯥꯡꯗꯣ ꯄꯤꯛꯏꯕꯣ
ꯆꯍꯤ ꯑꯅꯤ ꯁꯨꯔꯦ
ꯑꯣ ꯅꯨꯄꯤꯔꯣ ꯅꯨꯄꯥꯔꯣ
ꯅꯨꯄꯤꯅꯦ ꯎ
ꯑꯣꯥ
ꯕꯥ ꯕꯥꯏ ꯎ ꯑꯣ ꯑ‌ꯣ ꯕꯥꯎꯄꯅꯤ ꯗꯦ
ꯆꯍꯤ ꯀꯌꯥ ꯁꯨꯔꯒꯦ
ꯆꯍꯤ ꯑꯅꯤ
ꯅꯠꯇꯦ ꯑꯩꯅ ꯍꯥꯏꯕꯗꯤ ꯏꯆ ꯍꯧꯖꯤꯛ ꯇꯧꯔꯤꯁꯦ ꯑꯥꯎ
ꯆꯍꯤ ꯇ꯭ꯋꯦꯟꯇꯤ ꯇꯨꯗ ꯉꯥꯏꯔꯤꯌꯦ
ꯑꯉꯥꯡꯅꯤꯅꯦ
ꯎꯝ ꯑꯉꯥꯡ ꯑꯉꯥꯡꯅꯦ ꯍꯥꯏꯕ ꯇꯥꯔꯦ
ꯎꯝ
ꯉꯟꯅ ꯌꯨꯝ ꯄꯥꯟꯕꯒꯤꯅꯦ
ꯑ‌ꯣ ꯔꯤꯒ꯭꯭ꯔꯦꯠꯇꯤ ꯆꯠꯇ꯭ꯔꯣ
ꯑꯁ ꯀꯗꯥꯏꯗꯗꯒꯤ ꯔꯤꯒ꯭ꯔ‌ꯦꯠ ꯇꯧꯏꯗ
ꯂꯣꯏ ꯇꯧꯕ ꯃꯥꯜꯂꯦ ꯏꯆꯦꯁꯤꯡꯁꯨ ꯍꯥꯏꯌꯦ ꯑ ꯉꯟꯅ ꯄꯥꯡꯒꯅꯣ ꯔꯤꯒ꯭ꯔꯦꯠ ꯆꯠꯀꯅꯤꯀꯣ ꯂꯩꯁꯥ ꯀꯨꯏꯅ ꯇꯧꯑꯣꯅ
ꯍꯣꯏ ꯂꯩꯁꯥ ꯀꯨꯏꯅ ꯇꯧ ꯑꯩꯈꯣꯏ ꯅꯨꯄꯤꯁꯦ ꯌꯥꯝ ꯄꯪꯕꯅꯤꯀꯣ ꯃꯁꯥ ꯃꯁꯥꯗ ꯄꯥꯟꯕꯤ ꯐꯧ ꯒꯌꯥꯟꯗꯤ ꯇꯥꯗꯕꯅꯦ ꯃꯤꯅ ꯀ꯭ꯌꯤꯃꯨꯛ ꯍꯥꯏꯔꯁꯨ
ꯑꯝ
ꯆꯍꯤ ꯉꯟꯅ ꯄꯥꯟꯕꯒꯤ ꯋꯥꯗꯤꯅꯦ ꯍꯟꯗꯛ ꯍꯝꯖꯤꯛꯁꯦ ꯑꯉꯥꯎꯕꯤꯒꯨꯝ ꯇꯤꯔꯖꯟꯒꯨꯝꯅ ꯂꯩꯔꯦ ꯍꯥꯏꯁꯦ
ꯇꯥꯔꯖꯥꯟ ꯑ‌ꯣꯏꯔꯦ
ꯎ ꯑꯗꯨꯗꯤ ꯏꯅꯥꯎ ꯅꯨꯄꯥꯗꯤ ꯀꯌꯥ ꯁꯨꯕ
ꯑꯩ ꯅꯨꯄꯥꯅ ꯆꯍꯤ ꯇ꯭ꯋꯦꯟꯇꯤ ꯐꯥꯏꯚ
ꯑꯁ ꯑꯗꯨꯁꯨ ꯑꯉꯥꯡ ꯑꯣꯏꯔꯤꯅꯦ
ꯍꯣꯏ ꯑꯗꯨꯒꯤ ꯂꯩꯕ ꯌꯥꯝ ꯋꯥꯏꯑꯦ
ꯎꯝ ꯀꯧ ꯊꯕꯛ ꯁꯨꯗ꯭ꯔꯤꯕꯣ ꯁꯨꯕꯣ
ꯎꯝ ꯊꯕꯛ ꯇꯧꯗꯦ ꯊꯕꯛ ꯇꯧꯗꯦ ꯃꯔꯛ ꯃꯔꯛ ꯇ ꯎꯝ ꯎꯝ ꯀ꯭ꯔꯤꯔ ꯖꯋꯥꯂꯤ ꯀꯣ
ꯑꯥ
ꯎꯝ ꯅꯨꯃꯤꯠ ꯅꯨꯃꯤꯠꯀꯤ ꯆꯠꯂꯦ
ꯑꯗꯨꯅ ꯐꯩꯗ ꯄꯩꯁꯥ ꯀꯌꯥ ꯀꯌꯥꯗꯤ ꯄꯨꯔꯛꯄꯗꯣ ꯐꯩ ꯍꯥꯏꯅ‌ꯦ ꯑꯗꯨ ꯊꯕꯛꯇꯨꯅ
ꯍꯣꯏ ꯐꯩꯌꯦ ꯎꯝ ꯅꯨꯃꯤꯠ ꯈꯔꯅ ꯑꯩꯠ ꯍꯟꯗ꯭ꯔꯦꯠ ꯑꯣꯏꯌꯦ ꯅꯨꯃꯤꯠ ꯈꯔꯥꯅ ꯁꯕꯦꯟ ꯍꯟꯗ꯭ꯔꯦꯠ ꯑꯣꯏꯌꯦ
ꯑ‌ꯣ
ꯈꯔꯅ ꯁꯤꯛꯁ ꯍꯟꯗ꯭ꯔꯦꯗ ꯑꯣꯏꯌꯦ
ꯑꯥ
ꯐꯩꯗ
ꯑꯗꯣ ꯑꯉꯥꯡ ꯑꯣꯏꯔꯁꯨ ꯒ꯭ꯌꯥꯟ ꯇꯥꯔꯗꯤ ꯅꯨꯄꯥꯅ ꯑꯗꯨꯝ ꯒ꯭ꯌꯥꯟ ꯇꯥꯔꯗꯤ ꯌꯥꯕꯅꯤꯗ
ꯍꯣꯏ ꯅꯨꯄꯥꯅ ꯒ꯭ꯌꯥꯟ ꯇꯥꯔꯗꯤ ꯌꯥꯏ ꯑꯗꯣ ꯑꯁ ꯅꯨꯄꯥꯁꯨ ꯑꯉꯥꯡ ꯑꯣꯏꯕꯅꯤꯅ ꯃꯇꯝ ꯈꯨꯗꯤꯡꯃꯛ ꯌꯥꯗꯦꯗ ꯌꯥꯗꯦ ꯑꯩꯈꯣꯏꯁꯨ ꯈꯪꯗ‌ꯦ ꯌꯥꯝ ꯋꯥꯑꯦꯗ ꯅꯨꯡꯉꯥꯏꯌꯦ ꯍꯥꯏꯅꯤꯡꯉꯥꯏ ꯂꯩꯇꯦ
ꯎꯝ
ꯋꯥꯏ ꯍꯥꯏꯕ ꯈꯛꯇꯅ‌ꯦ
ꯑꯗꯣ ꯅꯪ ꯅꯨꯄꯥꯗꯣ ꯎꯝ ꯑꯇꯣꯝꯕꯔꯥ ꯅꯠꯇ꯭ꯔꯒ
ꯑꯍꯟꯅꯅꯦ ꯑꯍꯥꯟꯕꯅꯦ ꯑꯇꯣꯝꯕꯗꯤ ꯅꯠꯇꯦ ꯃꯣꯏ ꯐꯦꯃꯤꯂꯤ ꯑ ꯍꯟꯅꯦ
ꯎꯝꯗꯤ ꯅꯪ ꯑꯃꯨꯛ ꯐꯔꯦꯅꯦ
ꯑꯣ ꯐꯔꯦ ꯍꯥꯏꯁꯤꯔꯥ ꯐꯔꯣꯏ ꯍꯥꯏꯁꯤꯔꯥ ꯈꯪꯗꯦꯗ ꯑꯁ ꯑ ꯃꯣꯏ ꯅꯨꯄꯥ ꯑꯩꯈꯣꯏꯗꯒꯤ ꯍꯜꯂꯦ ꯍꯥꯏꯔꯁꯨ ꯒ꯭ꯌꯥꯟ ꯇꯥꯕꯗꯣ ꯃꯇꯝ ꯌꯥꯝ ꯆꯪꯕꯅꯦ ꯀꯨꯏꯅ ꯒ꯭ꯌꯥꯟ ꯇꯥꯔꯦꯕ ꯀꯨꯏꯅ ꯒ꯭ꯌꯥꯟ ꯇꯥ ꯀꯦꯔꯥ ꯒ꯭ꯌꯥꯟ ꯇꯥꯗꯦꯕꯀꯣ ꯆꯍꯤ ꯇ꯭ꯋꯦꯟꯇꯤ ꯐꯥꯏꯚ ꯁꯨꯔꯁꯨ ꯑꯗꯨꯒꯤ ꯑꯩꯈꯣꯏ ꯅꯨꯄꯤꯅ ꯍꯦꯟꯅ ꯃꯦꯆꯣꯔ ꯃꯦꯆꯣꯔ ꯑꯣꯏꯌꯦꯕ
ꯑ ꯃꯥꯅꯦ ꯃꯥꯅꯦ
ꯑꯗꯨꯒꯤ ꯈꯪꯗ꯭ꯔꯦꯗ ꯑꯩꯈꯣꯏ ꯏ ꯃ ꯌꯨꯝ ꯌꯨꯝ ꯄꯥꯟꯕꯁꯦ ꯂꯥꯁ ꯇꯤꯡ ꯑꯣꯏꯒꯗ꯭ꯔꯥ ꯇꯧꯔꯣꯏꯗ꯭ꯔꯥ
ꯆꯍꯤꯒꯤ ꯆꯍꯤ
ꯊꯖꯕ ꯊꯝꯗꯦ ꯑꯩ ꯏꯁꯊꯟꯇ ꯐꯥꯎ
ꯀꯌꯥꯗ ꯄꯥꯟꯒꯦ
ꯆꯍꯤꯗ
ꯑꯥ
ꯆꯍꯤ ꯅꯥꯏꯟꯇꯤꯟꯗ
ꯑꯣ ꯏꯆꯦꯁꯨ ꯑꯃ ꯑꯩꯒꯤ ꯃꯊꯛꯇ ꯀꯣ ꯑꯩꯠꯇꯤꯟꯗ ꯄꯥꯟꯈꯤꯕꯅꯦ ꯃꯆꯥ ꯑꯃ ꯁꯨꯔꯦ ꯃꯥꯁꯨ
ꯑꯣ
ꯑꯗꯨꯒ ꯃꯥꯁꯨ ꯔꯤꯒ꯭ꯔꯦꯠ ꯆꯠꯄꯒꯤ ꯑꯩꯉꯣꯟꯗ ꯉꯥꯛꯇ ꯍꯥꯏꯕꯅꯦ ꯑꯩꯗꯤ ꯄꯥꯈ꯭ꯔꯁꯨ ꯅꯪꯗꯤ ꯄꯥꯟꯉꯅꯨꯀꯣ ꯑꯩ ꯌꯥꯝ ꯆꯜꯂꯦ ꯆꯠꯂꯦꯅ
ꯄꯥꯥꯟꯉꯅꯨ ꯍꯣꯏ ꯒ꯭ꯌꯥꯟ ꯇꯥꯔꯛ ꯑꯗꯨꯒ ꯍꯣꯔꯦꯟ ꯑꯩꯈꯣꯏꯒꯤ ꯑꯉꯥꯡ ꯑꯣꯏꯕꯅꯤꯅ ꯑꯩ ꯈꫭꯏꯅ ꯑꯉꯥꯡ ꯑꯣꯏꯕꯅꯤꯅ ꯃꯤꯅꯁꯨ ꯎꯁꯤꯠꯇꯕꯗꯣ
ꯑꯣ ꯃꯥꯅꯦ ꯃꯥꯅꯦ
ꯌꯨꯝꯗꯒꯤꯁꯨ ꯌꯨꯝꯗꯒꯤꯁꯨ ꯍꯥꯏꯔꯗꯥ ꯍꯥꯏꯗꯤ ꯑꯩꯈꯣꯏꯒꯤ ꯏꯟꯂꯣ ꯐꯦꯃꯤꯂꯤꯗꯒꯤꯁꯨ ꯀꯣ ꯎꯁꯤꯠꯇꯦꯕ ꯑꯩꯈꯣꯏ ꯑꯉꯥꯡꯒꯤ ꯑꯣꯏꯕꯅꯤꯅ
ꯎꯝ ꯃꯥꯅꯤ ꯃꯥꯅꯤ
ꯑꯁ ꯒꯤꯞ ꯑꯞ ꯇꯧꯈ꯭ꯔꯁꯤꯔꯥ ꯍꯥꯏꯅ ꯈꯜꯂꯤꯅꯦ
ꯀꯩ ꯍꯥꯏꯕ
ꯑꯩꯗꯤ ꯌꯨꯝ ꯄꯥꯟꯕꯁꯦ ꯒꯤꯞ ꯑꯞ ꯇꯧꯈ꯭ꯔꯁꯤꯔꯥ ꯍꯥꯏꯅ ꯃꯔꯛ ꯃꯔꯛꯇꯗꯤ ꯋꯥꯈꯜ ꯌꯥꯝ ꯊꯣꯛꯈ꯭ꯔꯦꯕ
ꯅꯪ ꯅꯨꯄꯥꯗꯤ ꯅꯤꯁꯥꯒꯨꯝꯕ ꯆꯥꯕꯔꫭ
ꯅꯤꯁꯥꯒꯨꯝꯕꯗꯤ ꯆꯥꯗꯦ ꯑꯗꯨ ꯑꯣꯏꯔꯁꯨ ꯈꯔ ꯃꯃꯥꯕꯣꯏ ꯑꯣꯏꯕ ꯀꫭ
ꯑꫭ ꯅꯤꯁꯥ ꯆꯥꯗ꯭ꯔꯗꯤ ꯌꯥꯔꯦꯗ ꯅꯨꯨꯄꯥ
ꯑꯁ ꯅꯤꯁꯥ ꯆꯥꯗꯕ ꯅꯤꯁꯥ ꯆꯥꯗꯕꯁꯤꯅ ꯍꯦꯟꯅ ꯂꯨꯕ
ꯀꯩꯗꯧꯔꯒꯦ
ꯃꯣꯏꯒꯤ ꯆꯛꯀ꯭ꯔꯤꯗꯣ ꯀꯟꯕꯅꯦ ꯅꯤꯁꯥ ꯆꯥꯗꯕꯗꯤ
ꯎꯝ ꯍꯝ
ꯌꯥꯗꯕꯅꯦ ꯅꯤꯁꯥ ꯆꯥꯕꯗꯤ ꯉꯥꯎꯔꯤ ꯉꯥꯎꯔꯤ ꯀꯔꯤꯅꯣ ꯑꯩꯈꯣꯏꯅ ꯍꯥꯏꯔꯗꯤ ꯍꯦꯛꯇ ꯃꯣꯏꯒꯤ ꯌꯥꯕꯅꯦ ꯅꯤꯁꯥ ꯆꯥꯗꯕ ꯁꯤꯡꯗꯨꯗꯤ ꯂꯨꯕ ꯐꯩꯌꯦ ꯐꯔꯁꯨ ꯅꯤꯁꯥ ꯆꯥꯗꯕꯁꯦ ꯁꯦꯟꯅꯕ ꯋꯥꯕ
ꯎꯝ ꯃꯥꯗꯤ ꯍꯧꯖꯤꯛ ꯀꯥꯏꯗ ꯆꯠꯈꯤꯌꯦ
ꯍꯧꯖꯤꯛ ꯊꯕꯛ ꯆꯠꯈꯤ ꯃꯥꯉꯁꯤ
ꯑꫭ
ꯊꯕꯛ ꯁꯨꯕ ꯆꯠꯈꯤ
ꯑꯣ ꯐꯩꯅꯦ
ꯑꯁ ꯇꯨꯃꯤꯟ ꯂꯥꯎꯗ ꯂꯩꯕꯗꯤ ꯄꯨꯔꯥ ꯑꯦꯛꯄꯦꯟꯁ ꯍꯥ
ꯇꯣꯡꯉꯥꯟꯅ ꯆꯥꯔꯝꯈꯤꯔꯣꯏꯕ ꯌꯨꯝꯗꯣ
ꯍꯣꯏ ꯇꯣꯉꯥꯟꯅ ꯆꯥꯗ꯭ꯔꯤꯌꯦ ꯑꯗꯣ
ꯑꯥ
ꯑꯥ ꯎꯝ ꯎꯝ ꯀꯣꯜ ꯃꯨꯠꯊꯠꯁꯦ ꯑꯗꯣ ꯅꯪ ꯀꯣꯜ ꯇꯧꯔꯛꯀꯦꯔꯥ ꯑꯩꯅ ꯅꯪ ꯑꯃꯨꯛꯀ ꯇꯧꯔꯛꯈꯔꫭꯔꯥ ꯃꯇꯝ ꯂꯩꯕ꯭ꯔꯥ
ꯍꯧꯖꯤꯛ꯭ꯔꯣ
ꯑꯥ
ꯑꯩꯅ ꯑꯃꯨꯛ ꯇꯧꯅꯤꯡꯉꯥꯏ
ꯅꯪ ꯅꯪ ꯇꯧꯔꯛꯀꯦꯔꯣ ꯑꯥ ꯑꯗꯨꯝ ꯇꯧꯔꯁꯦꯕ
ꯑꫭ ꯑꯣꯥ
ꯇꯧꯔꯛꯑꯣ ꯉꯥꯏꯔꯝꯒꯦ ꯀꯣ
ꯑꯣ ꯍꯣꯏ
ꯍꯣꯏ ꯐꯔꯦ